ꯑꯕꯣ ꯀꯗ
ꯑꯩ ꯍꯤꯞꯆꯔꯤ
ꯑꯩꯗꯤꯦ ꯃꯄꯥꯟꯗ ꯑꯃꯨꯛ ꯊꯣꯛꯑꯦ
ꯃꯄꯥꯟꯅ ꯊꯣꯛꯀꯗꯧꯔꯕ ꯊꯣꯛꯏꯕ
ꯗꯨꯀꯥꯟꯗ ꯑꯃꯨꯛ ꯑꯁꯪ ꯑꯃꯥꯟ ꯈꯔ ꯌꯦꯡꯒꯦꯅ ꯃꯔꯦꯡ ꯃꯔꯦꯡ ꯆꯠꯂꯤ ꯃꯌꯥꯝꯁꯦ ꯊꯣꯛꯂꯛꯏꯕ
ꯎꯝ ꯌꯦꯡꯉꯣ ꯌꯦꯡꯉꯣ ꯑꯁꯪꯕ ꯃꯔꯛꯇꯨꯗ ꯀꯔꯤ ꯀꯔꯤ ꯂꯩꯒꯦꯅ
ꯀꯔꯤ ꯀꯔꯤ ꯂꯩꯔꯤꯒꯦ ꯀꯔꯝꯕ ꯎꯆꯦꯛ ꯄꯥꯏꯔꯤꯑꯅꯣ
ꯂꯧ ꯊꯥꯅꯔꯕꯣ ꯑꯗꯨ ꯅꯥꯀꯥꯟꯗ
ꯊꯥꯔꯦ ꯍꯜꯂꯦ
ꯍꯨꯟꯕꯤꯔ ꯅꯠꯇ꯭ꯔꯒ ꯂꯤꯡꯕꯤꯔꯣ
ꯑ ꯍꯟꯗꯣ
ꯑꯣ ꯉꯜꯂꯤꯗꯣ ꯑꯗꯨꯗꯒꯤ ꯑꯃꯨꯛ ꯈꯔ ꯈꯔ ꯐꯣꯏꯗꯣꯛꯇꯣꯏ ꯅꯠꯇ꯭ꯔꯣ ꯃꯣꯏꯅ ꯑꯃꯨꯛ
ꯑꯥꯎ ꯑꯥꯎ ꯑꯥꯎ ꯐꯣꯏꯗꯣꯛꯀꯗꯣꯏꯅꯦ ꯑꯗꯨꯕꯨ ꯁꯦꯝꯗꯣꯛꯀꯗꯣꯏꯕ ꯆꯞ ꯃꯥꯟꯅꯅꯕ
ꯎꯝ ꯎꯝ ꯍꯥꯏꯗꯤ ꯍꯧꯔꯛꯇꯕ ꯖꯒꯥ ꯌꯥꯎꯕꯗꯨꯗꯅ
ꯑꯃ ꯑꯦꯦꯟꯖꯟꯗ ꯎꯝ ꯎꯨꯡꯅ ꯍꯧꯕꯖꯠ ꯀꯥꯗ ꯅ ꯐꯨꯛꯇꯣꯔꯛꯑꯅꯤ ꯑꯗꯨꯃꯥꯏꯅ ꯇꯧꯔ ꯁꯦꯝꯗꯦ ꯂꯝꯕꯤ ꯃꯄꯥꯟꯒꯤ ꯂꯧ ꯄꯔꯤꯡꯗꯣ ꯁꯦꯝꯍꯜꯂꯣꯏꯦꯕ ꯁꯤꯒꯤ ꯑꯩꯈꯣꯏꯒꯤ ꯍꯦꯛ ꯑꯣꯄꯣꯖꯤꯠꯀꯤ ꯂꯧꯕꯨꯛꯁꯦ ꯅꯣꯏꯔꯣꯝꯒꯤ ꯏꯕꯣꯛ ꯀꯩꯅꯣꯒꯤ ꯂꯧꯕꯕꯨꯛꯁꯦ ꯃꯣꯏꯗꯤ ꯁꯦꯝꯗ꯭ꯔꯤꯑꯕ ꯃꯣꯏꯁꯨ ꯃꯆꯤ ꯃꯆꯤ ꯆꯥꯔꯤ ꯆꯥꯔꯤ ꯍꯥꯠꯇꯜ ꯍꯥꯖꯤꯅꯍꯧꯕꯤꯗꯣ ꯍꯧꯔꯤ ꯍꯧꯖꯤꯛ
ꯎꯝ ꯑꯗꯨꯁꯨ ꯑꯃꯨꯛ ꯁꯦꯝꯗꯣꯛꯅꯗꯣꯏꯅꯦꯕ
ꯑꯥ ꯁꯦꯝꯅꯗꯣꯏꯅꯦ ꯍꯣꯏ ꯈꯤꯇꯪꯗꯤ ꯄꯤꯛꯏꯕ ꯃꯥꯜꯂꯤ
ꯎꯝ ꯍꯣꯏꯁ ꯑꯃꯨꯛ ꯇꯤꯟ ꯇꯥꯗꯅꯕ ꯑꯃꯨꯛ ꯇꯧꯗꯣꯔꯤꯕꯅꯤ
ꯇꯧꯗꯣꯏꯅꯦ ꯃꯇꯣꯟ ꯇꯣ ꯉꯥꯡꯁꯤꯜꯂꯛꯑꯦ ꯑꯗꯨ ꯇꯧꯁꯤꯜꯂꯑ ꯀꯥꯏ ꯇꯧꯔꯒ ꯑꯃꯨꯛ ꯀꯞꯅꯔꯛꯀꯗ ꯍꯤꯗꯥꯛ ꯃꯈꯜ ꯃꯈꯜ ꯑꯃ
ꯎꯝ
ꯏꯆꯦ ꯐꯧꯁꯦ ꯁꯨꯝ ꯅꯣꯛꯅꯤꯡꯗꯔꯅꯦ ꯑꯥ ꯍꯟꯗꯛ ꯆꯍꯤ ꯊꯥꯈꯤꯕ ꯐꯧꯁꯦ
ꯎꯝ
ꯃꯊꯪ ꯆꯍꯤ ꯑꯅꯤ ꯑꯍꯨꯝ ꯂꯩꯔꯒ ꯑꯃꯨꯛ ꯁꯤ ꯐꯧꯖꯦ ꯑꯃꯨꯛ ꯊꯤ ꯈꯪꯉꯣꯏꯗꯣꯏꯅꯦꯕ ꯃꯥꯡꯉꯤꯗꫭꯏꯅꯦ ꯁꯤ ꯐꯧꯖꯦ ꯑꯃꯨꯛ
ꯀꯩꯒ
ꯍꯥꯏꯗꯤ ꯑꯅꯧꯕ ꯃꯌꯥꯝ ꯊꯣꯛꯂꯛꯏꯗꯅ ꯍꯧꯖꯤꯛꯇꯤ ꯐꯧꯁꯦ
ꯎꯝ
ꯅꯍꯥꯟꯋꯥꯏ ꯊꯥꯏꯅ ꯂꯩꯔꯝꯕ ꯐꯧ ꯃꯌꯥꯝ ꯁꯨꯝ ꯍꯧꯖꯤ ꯂꯩꯔꯛꯇ꯭ꯔꯤꯁꯤꯗꯤ
ꯑꯣ ꯑꯅꯧ ꯑꯅꯧꯕ ꯃꯃꯤꯡ ꯌꯥꯝ
ꯑꯥ ꯑꯥ ꯑꯅꯧ ꯑꯅꯧ ꯃꯌꯥꯝ ꯊꯣꯛꯂꯛꯑꯕꯅꯤꯅ ꯍꯧꯖꯤꯛꯇꯤ ꯑꯗꯨꯝꯕ ꯑꯗꯨꯗꯨ ꯊꯥꯅꯔꯛꯑꯕꯅꯤꯅ ꯑꯗꯨꯝ ꯐꯧꯁꯦ ꯐꯧ ꯑꯃꯅ ꯆꯍꯤ ꯑꯅꯤ ꯑꯍꯨꯝꯗꯤ ꯃꯣꯏ ꯁꯤꯠ ꯊꯠꯂꯝꯕꯅꯦꯕ ꯑꯗꯒꯤꯩꯗꯨ ꯑꯃꯛ ꯑꯗꯨꯝꯕ ꯐꯧꯗꯣ ꯃꯃꯥꯡꯒꯤꯗ ꯐꯧꯗꯣ ꯊꯤ ꯈꯪꯉꯧꯔꯦꯕ ꯑꯃꯨꯛ
ꯃꯣꯏꯁꯨ ꯑꯅꯧꯕꯅ ꯍꯦꯟꯅ ꯇ꯭ꯔꯥꯏ ꯇꯧꯅꯤꯡꯕꯗꯣ
ꯑꯥ ꯑꯥ ꯑꯥ ꯍꯥꯎꯋꯏ ꯍꯥꯎꯏ ꯍꯥꯏꯕꯅꯤ ꯊꯣꯠꯂꯤ ꯊꯣꯠꯂꯤ ꯍꯥꯎꯋꯤ ꯍꯥꯎꯏꯤ ꯑꯗꯩꯗꯤ ꯃꯈꯣꯡ ꯆꯦꯠꯂꯤ ꯑꯗꯨꯩ ꯆꯥꯛꯊꯣꯛ ꯇꯧꯋꯦ ꯇꯏꯅ ꯃꯌꯥꯝ ꯍꯥꯏꯔꯛꯑꯕꯅꯤꯅ ꯊꯥꯅꯤꯡꯗꯣꯏꯅꯦꯕ ꯑꯥ ꯌꯦꯡꯁꯦꯅꯦ ꯇꯧꯔꯛꯀꯗꯣꯏꯅꯦꯕ
ꯃꯈꯜ ꯃꯈꯜꯅꯤ ꯌꯥꯝ ꯊꯣꯛꯑꯗꯥꯏ
ꯑꯗꯨ
ꯑꯗꯨ ꯍꯥꯏꯔꯒ ꯐꯧꯗꯣ
ꯎꯝ ꯎꯝ
ꯃꯌꯥꯝ ꯂꯩ ꯍꯥꯏꯔꯗꯤ ꯑꯩꯅ ꯃ꯭ꯌꯨꯖꯝ ꯑꯃꯗ ꯆꯠꯂꯨꯏꯌꯦꯕ ꯈꯪꯕ꯭ꯔꯥ
ꯎꯝ ꯎꯝ
ꯑꯩꯈꯣꯏꯒꯤ ꯀꯩꯅꯣꯗ ꯑꯦꯝ ꯌꯨꯗ ꯑꯦꯝ ꯌꯨꯒꯤ ꯃꯤ ꯃ꯭ꯌꯨꯖꯌꯝ ꯂꯩꯕꯗꯣ
ꯎꯝ
ꯑꯗꯨꯗ ꯐꯧ ꯃꯌꯥꯝ ꯑꯃ ꯀꯂꯦꯛꯁꯟ ꯇꯧꯔꯒ ꯊꯝꯃꯧꯋꯦꯕ ꯈꯪꯕ꯭ꯔꯥ ꯈꯣꯝꯖꯜꯂꯒ
ꯑꯣ ꯐꯧ ꯀꯌꯥꯝ ꯍꯥꯏꯗꯤ ꯕꯣꯔꯥ ꯕꯣꯔꯥ ꯆꯪꯅ ꯈꯖꯤꯛ
ꯨꯅꯠꯇꯦ ꯅꯠꯇꯦ ꯈꯖꯤꯛ ꯈꯖꯤꯛ ꯈꯖꯤꯛ ꯈꯖꯤꯛ ꯈꯖꯤꯛ ꯑꯗꯨꯖꯤꯛ ꯑꯗꯣ ꯃꯃꯤꯡ ꯂꯣꯏ ꯂꯩꯍꯧꯋꯦ ꯍꯥꯏꯕ ꯃꯌꯥꯝ ꯑꯃ
ꯑꯗꯨꯅꯦ ꯍꯥꯏꯖꯦ ꯂꯩ ꯑꯗꯨꯗꯣ ꯌꯦꯡꯉꯨ ꯁꯨꯞ ꯑꯗꯨꯒꯝꯕ ꯑꯗꯨꯝ ꯃꯥꯡꯍꯟ ꯑꯗꯨꯝꯕ ꯐꯧꯁꯤꯡꯗꯣ ꯍꯧꯖꯤꯛ ꯑꯩꯈꯣꯏ ꯁꯥꯏꯗ ꯊꯥꯕ ꯑꯃ ꯊꯦꯡꯅꯔꯝꯃꯔꯣꯏ
ꯑꯗꯨꯅꯦ ꯑꯗꯨꯒꯤ ꯐꯧꯁꯤꯡꯗꯣ ꯑꯗꯨꯗꯗꯤ ꯈꯤꯇꯪ ꯈꯤꯇꯪꯗꯤ ꯂꯩꯍꯧꯔꯤ ꯅꯠꯇ꯭ꯔꯥ ꯑꯗꯨꯒ ꯑꯝꯇ ꯐꯪꯗꯕꯩꯅꯦꯕ
ꯃꯥꯅꯦ ꯑ ꯊꯝꯍꯧꯒꯗꯕꯅꯦꯕ ꯁꯨꯃꯥꯏꯅ ꯑꯗꯨꯝꯕ ꯐꯧꯁꯤꯡꯁ ꯍꯥꯏꯗꯤ ꯍꯧꯖꯤꯛ ꯉꯍꯥꯟꯋꯥꯏ ꯌꯥꯝ ꯀꯟꯅ ꯊꯥꯡꯖꯤꯡꯅ ꯐꯧ ꯃꯃꯤꯡꯅꯤꯀꯣ ꯊꯥꯡꯖꯤꯡ ꯊꯥꯡꯖꯤꯡꯗ ꯊꯥꯔꯒ ꯊꯥꯡꯖꯤꯡ ꯑꯃꯨꯛ ꯃꯥꯡꯒ꯭ꯔꯦ ꯍꯧꯖꯤꯗꯤ ꯐꯧꯗꯣ ꯑꯃꯨꯛ ꯂꯩꯇ꯭ꯔꯦ ꯑꯃꯨꯛ
ꯎꯝ
ꯑꯗꯨ ꯅꯍꯥꯟꯋꯥꯏꯒꯤ ꯙꯔꯝ ꯙꯔꯝ ꯀꯥꯏꯅ ꯇꯧꯔꯤꯗꯣ ꯍꯥꯏꯗꯤ ꯌꯥꯝ ꯄꯥꯛ ꯄꯥꯛ ꯊꯥꯅꯗ꯭ꯔꯥ ꯍꯥꯏꯕ ꯐꯧꯁꯦ ꯃꯈꯜ ꯃꯈꯜ ꯌꯥꯝ ꯊꯥꯅꯔꯦꯕ ꯃꯤꯖꯤꯡꯖꯦ
ꯑꯗꯨꯅꯦ
ꯑꯗꯨꯅꯁꯨꯨꯝ ꯃꯥꯡꯉꯦꯕ ꯑꯗꯨꯅ ꯎꯝ ꯑꯗꯨ ꯑꯗꯨꯃꯥꯏꯅ ꯊꯧꯝꯍꯧꯗꯣ ꯑꯗꯨꯝ ꯐꯩꯅꯦ ꯑꯗꯣ
ꯑꯗꯨꯃꯥꯏꯅ ꯇꯥꯁꯜꯂꯒ ꯊꯝꯃꯦꯅꯦ ꯃꯣꯏꯅ ꯑꯗꯨꯝ ꯂꯝ ꯂꯝꯒꯤꯁꯨ ꯐꯧ ꯂꯩꯕ ꯃꯥꯂꯦ ꯂꯝꯒꯤ ꯃꯃꯤꯡꯗꯨꯒ ꯂꯣꯏꯅꯅ
ꯑꯥ ꯑꯥ ꯃꯥꯏ ꯃꯥꯏ ꯂꯝ ꯖꯒꯥ ꯑꯗꯨꯝꯒꯤ ꯑꯩꯈꯣꯏ ꯁ꯭ꯋꯥꯏꯗꯅ ꯃꯨꯛ ꯐꯧꯁꯦ ꯈꯔꯥ ꯃꯥꯟꯅꯕ ꯀꯥꯡꯕꯨ ꯑꯃꯨ ꯊꯔꯅꯦꯕ ꯑꯇꯣꯞꯄ ꯂꯝꯗꯅ ꯑꯃꯨꯛ ꯃꯥꯒꯤ ꯀꯗꯥꯏ ꯖꯒꯥꯗꯨꯗꯤ ꯑꯦꯔꯤꯌꯥꯗꯨꯒꯤ ꯑꯃꯨꯛ ꯑꯃꯅꯥ ꯍꯥꯏꯕꯗꯤ ꯃꯔꯤ ꯃꯔꯤ ꯊꯥꯅꯈꯤꯗꯣꯏꯅꯦꯕ ꯐꯧꯁꯦ ꯈꯪꯉꯕ꯭ꯔꯥ
ꯎꯝ ꯎꯝ
ꯑꯗꯨꯃꯥꯏꯅ ꯇꯧꯗꯅ ꯃꯥꯒꯤ ꯃꯥꯏ ꯇꯣꯉꯥꯟ ꯇꯣꯉꯥꯟ ꯃꯌꯥꯝ ꯂꯩꯕꯅꯦꯕ ꯂꯝ ꯂꯝꯒꯤ ꯇꯣꯉꯥꯟ ꯇꯣꯉꯥꯟ ꯐꯥꯎ ꯊꯣꯛꯏꯁꯦ
ꯃꯤ ꯑꯃꯅ ꯐꯩꯌꯦꯅ ꯁꯟꯗꯣꯛꯈꯤꯕꯗ ꯑꯗꯨꯝ ꯆꯠꯄꯤꯅꯦꯕ
ꯎꯝ ꯆꯠꯈꯤꯗꯣꯏꯅꯦꯕ ꯑꯗꯩꯗꯤ ꯌꯦꯡꯉꯨ ꯃꯤ ꯑꯃꯗꯨꯅ ꯑꯥ ꯍꯣꯏ ꯃꯃꯥꯡ ꯆꯍꯤꯗ ꯑꯩꯒꯤ ꯊꯥꯈ꯭ꯔꯦ ꯑꯩꯁꯤ ꯐꯧꯁꯦ ꯊꯣꯛꯏ ꯁꯨꯃꯥꯏꯅ ꯌꯥꯝ ꯐꯖꯩ ꯀꯥꯏ ꯁꯨꯝ ꯈꯣꯏ ꯐꯧ ꯐꯧꯅꯕꯗ ꯑꯣꯏꯔ ꯃꯗ ꯐꯧ ꯇꯛ ꯄꯗ ꯑꯣꯏꯔ ꯊꯦꯡꯅꯩꯗꯅ ꯑꯗꯩ ꯃꯗꯣ ꯐꯖꯩ ꯐꯖꯩ ꯑꯩꯈꯣꯏꯁꯨ ꯊꯥꯁꯤ ꯊꯥꯁꯤ ꯊꯥꯔꯅꯦꯕ ꯑꯗꯩꯗꯤ ꯑꯃꯨꯛ ꯐꯧꯁꯤꯡꯗꯣ ꯍꯥꯟꯅꯩ ꯐꯧ ꯂꯣꯏ ꯃꯥꯡꯒꯔꯅꯤ ꯑꯅꯧꯕ ꯑꯃꯨꯛ ꯊꯥꯔꯅꯤ ꯑꯗꯩ ꯑꯗꯨ ꯑꯅꯧꯕ ꯆꯍꯤ ꯑꯅꯤꯒꯨꯃꯨꯛ ꯊꯥꯅꯔꯝꯃꯅꯤ ꯑꯗꯩꯗꯤ ꯑꯃꯃꯨꯛ ꯁꯤꯜꯂꯒꯦ
ꯎꯝ ꯎꯝ
ꯑꯗꯨꯃꯥꯏꯅ ꯇꯧꯔꯒ ꯁꯨꯝ ꯐꯧ ꯁꯨꯝ ꯃꯥꯡꯉꯦ ꯍꯥꯏꯕ ꯎꯝ ꯅꯍꯥꯟꯋꯥꯏꯒꯤ ꯊꯥꯏꯅꯒꯤ ꯐꯧ ꯑꯝꯇ ꯂꯩꯇꯤꯖꯦ ꯍꯧꯖꯤꯛꯐꯥꯎ
ꯍꯟꯗꯛ ꯑꯃꯨꯛ ꯅꯧꯅ ꯑꯃꯨꯛ ꯊꯣꯛꯈꯤꯅꯤ ꯈꯔ ꯂꯩꯔꯒ
ꯊꯣꯛꯂꯛꯈꯤꯅꯤ ꯃꯃꯤꯡ ꯑꯃ ꯊꯣꯜꯂꯀꯥꯟꯗ ꯑꯃꯨꯛ
ꯍꯣꯏ ꯃꯃꯤꯡ ꯑꯃ ꯊꯣꯜꯂꯒ ꯁꯣꯛꯂꯛꯄꯁꯨ ꯀꯅꯥꯅ ꯈꯪꯕ ꯅꯠꯇ꯭ꯔꯥ
ꯑꯥ ꯑꯗꯨꯅꯦ
ꯍꯥꯟꯅꯒꯤꯗꯨ ꯅꯠꯇꯦꯅ ꯍꯥꯏꯈ꯭ꯔ ꯂꯣꯏꯔꯦ ꯀꯕꯔ ꯇꯣꯉꯥꯟꯕ ꯑꯃ ꯁꯤꯟꯈ꯭ꯔ ꯂꯣꯏꯔꯦ
ꯎꯝ
ꯑꯩ ꯀꯣꯛꯁꯦ ꯅꯥꯕꯗ ꯉꯥꯎꯔꯦ
ꯎꯝ ꯅꯪꯕꯨ ꯑꯗꯨꯕꯨ ꯀꯗꯥꯥꯏꯗ ꯀꯩꯗꯣꯏꯅꯣꯖꯨ ꯈꯪꯍꯧꯗꯦ
ꯈꯪꯗꯦ ꯀꯩꯗꯧꯈ꯭ꯔꯕꯅꯣ ꯈꯪꯗꯦ ꯀꯅꯥꯅ ꯂꯥꯛꯑꯒ ꯁꯝꯖꯦ ꯆꯤꯛꯄꯤꯔꯝꯃꯤ
ꯑꯗꯣ ꯑꯩꯈꯣꯏꯅꯗꯤ ꯈꯪꯍꯧꯗꯕ ꯑꯩꯈꯣꯏ ꯍꯥꯟꯅ ꯐꯖꯅ ꯈꯪꯍꯧꯗꯕꯩꯅꯦꯕ ꯑꯗꯣ ꯌꯥꯝ ꯀꯟꯅ ꯂꯩꯁꯟꯕ ꯄꯣꯠꯇꯤ ꯑꯣꯏꯔꯝꯃꯣꯏ ꯗꯣꯏꯅꯤ ꯑꯗꯨ ꯄꯣꯃꯛ ꯀꯥꯟꯗ ꯈꯪꯉꯛꯏꯗꯦ
ꯎꯝ ꯑꯗꯨꯝ ꯀꯣꯛꯁꯤꯗꯤ ꯊꯣꯠꯄ ꯄꯣꯠꯅꯤꯗꯅ
ꯎꯝ
ꯑꯗꯨꯗꯨꯅ ꯑꯁ ꯀꯣꯛꯇꯒꯅꯦ ꯈꯪꯕ꯭ꯔꯥ ꯎꯔꯤꯡ ꯊꯨꯡꯕꯒ ꯌꯥꯎꯕꯗ ꯈꯤꯇꯪ ꯍꯣꯠꯇꯠꯂꯨꯕꯖꯦ ꯑꯁ ꯂꯣꯏꯔꯦ ꯑꯥ ꯁꯔꯒ ꯌꯧꯕꯤꯅꯦꯍ
ꯃꯥꯟꯁꯒꯗ ꯅꯕꯥꯅꯦ ꯅꯕꯥꯅꯦ
ꯅꯥꯏ
ꯄꯣꯛꯃꯝ ꯃꯝꯃꯦ ꯑꯇꯤꯌꯥꯁꯦ ꯑꯀꯣꯏꯕꯁꯦ ꯑꯍꯥꯡꯕ ꯈꯤꯇꯪ ꯃꯉꯥꯟꯜꯅ ꯍꯥꯡꯕ ꯍꯥꯏꯕꯗꯣ ꯑꯝꯇ ꯂꯩꯇ꯭ꯔꯦ
ꯈꯔ ꯉꯥꯟꯊꯣꯛꯍꯂꯣꯅꯦ ꯑꯩ ꯐꯤ ꯁꯨꯔꯤꯕꯅꯤꯅꯦ
ꯎꯄꯥꯏ ꯂꯩ ꯇꯦ ꯑꯩꯕꯨ ꯁꯨꯗꯦ ꯐꯤꯒꯤ ꯋꯥꯗꯤ
ꯅꯪ ꯁꯨꯗ꯭ꯔꯕꯅꯤꯅ ꯌꯥꯔꯦꯁꯤꯔꯕ
ꯑ ꯑꯩꯁꯤꯗꯗꯤ ꯌꯥꯔꯦ ꯇꯥꯅꯤꯡꯉ ꯇꯥꯔꯣ ꯇꯥꯅꯤꯡꯒ ꯇꯣꯛꯑꯣ ꯀꯨꯁꯤ ꯇꯧꯔꯁꯨ ꯂꯩꯔꯦ
ꯐꯝꯕ ꯇꯧꯖꯔꯁꯤꯅꯤ
ꯀꯥꯃ ꯇꯧ ꯖꯁꯂꯦ
ꯎꯝ ꯐꯣꯟꯁꯤꯁꯨ ꯉꯁꯋꯥꯏꯗꯒꯤ ꯃꯦꯜꯠꯂꯛꯄꯒꯤ ꯃꯩ ꯌꯥꯎꯗ꯭ꯔꯦ ꯀꯨꯟ ꯃꯉꯥ ꯇꯉꯥꯏ
ꯑꯥꯏꯇꯤ ꯁꯤꯛꯁ ꯌꯥꯎꯑꯦ ꯀꯨꯊꯔ ꯇ ꯑꯩꯈꯣꯏꯁꯦ ꯃꯃꯥꯡꯒꯤ ꯂꯝꯕꯤꯁ ꯊꯥꯕꯤꯔꯗꯤ ꯐꯔꯅꯤꯀꯣꯏꯔꯥꯁ
ꯎꯝ ꯃꯣꯏꯅꯁꯨ ꯅꯥꯀꯟ ꯃꯃꯥꯡꯒꯤ ꯊꯪꯅꯕꯗꯨꯗꯤ ꯊꯥꯔꯦ ꯀꯩꯅꯣ
ꯑ ꯃꯤꯅꯤ ꯊꯥ ꯑꯩꯈꯣꯏꯁꯤ ꯃꯇꯦꯛꯁꯦ ꯑꯁꯤꯗꯅꯦ ꯑꯃ ꯈꯪ ꯀꯨꯠ ꯀꯨꯠꯄ ꯂꯩꯕꯗꯣ ꯈꯪꯕ꯭ꯔꯥ
ꯎꯝ
ꯑꯗꯨꯝ ꯅꯠꯇꯦ ꯑꯗꯨꯗ ꯉꯥꯍꯥꯃꯨꯛꯅꯦ ꯃꯧꯝ ꯄꯨꯨꯁꯜꯂꯤꯅꯦ ꯑꯩ ꯒꯥꯔꯤ ꯑꯩꯁꯤꯅ ꯑꯃꯨꯛ ꯑꯁꯤꯒꯤ ꯅꯠꯇꯦ ꯑꯩꯈꯣꯏ ꯃꯄꯥ ꯈ ꯊꯧꯒꯠꯂꯀꯥꯟꯗ ꯃꯣꯏꯒꯤ ꯀꯩꯅꯣꯒꯤ ꯏꯆꯥ ꯀꯩꯅꯣꯒꯤ ꯃꯌꯨꯝ ꯌꯧꯗꯔꯤꯉꯩꯗ ꯈꯪꯒꯨꯠ ꯈꯨꯠꯄ ꯖꯒꯥ ꯂꯩꯗꯣ ꯈꯪꯗ꯭ꯔꯣ ꯑꯧꯔꯧꯊꯣꯛꯈꯤꯕꯩ ꯑꯝ ꯂꯩꯕꯗꯣ ꯑꯥꯗ ꯇꯨꯁꯟꯂꯤꯅꯦ ꯑꯗꯨꯗ ꯇꯨꯁꯟꯅꯤꯡꯕ
ꯌꯥꯔꯣꯏ ꯌꯥꯔꯣꯏ ꯈꯪꯗꯕ ꯃꯤꯅ ꯇꯧꯔꯛꯄꯗ ꯌꯥꯔꯣꯏ꯫
ꯑꯥ ꯍꯥꯏꯗꯤ ꯈꯣꯏ ꯂꯝꯕꯤ ꯆꯤꯟꯐꯥ ꯄꯨꯔꯕꯅꯤꯅ ꯈꯣꯏꯗꯤ ꯈꯪꯉꯦꯗ ꯑꯗ ꯂꯝꯕꯤ ꯃꯤ ꯑꯅꯧꯕ ꯂꯥꯛꯄ ꯂꯝꯕꯤꯗꯗꯤ ꯇꯨꯁꯟꯅꯤꯕ ꯈꯪꯉꯕ꯭ꯔ
ꯎꯝ
ꯑꯗꯨ ꯅꯨꯃꯤꯠꯇꯣ ꯀꯃꯥꯏꯅ ꯇꯧꯒꯦꯗ ꯑꯩꯅ ꯑꯩꯈꯣꯏ ꯃꯅꯤꯡꯒꯤ ꯆꯥꯛꯈꯨꯝꯒꯤꯁꯤꯗ ꯀꯣꯟ ꯐꯦꯡꯕ ꯊꯣꯡꯖꯕꯥꯝ ꯃꯄꯥꯥꯏꯁꯤꯗ ꯑꯗꯩꯗ ꯑꯩꯈꯣꯏ ꯃꯃꯤꯒꯨꯝꯕꯗ ꯁꯤ ꯂꯝꯕꯤꯗꯤ ꯍꯣꯡ ꯍꯣꯡ ꯑꯗꯨꯝ ꯎꯏꯗꯅ ꯍꯥꯡꯕꯅꯤꯅ ꯑꯗꯩꯗꯤ ꯑꯩ ꯁꯨꯝ ꯀꯣꯟ ꯐꯦꯡꯉꯒ ꯇꯧꯔꯦ ꯑꯗꯨꯒꯅꯦ ꯃꯈꯣꯟ ꯒꯣꯗꯣꯛ ꯅ ꯇꯧꯔꯕ ꯈꯪꯉꯥꯕ ꯑꯩꯅ ꯀꯥꯏꯗꯅꯣ ꯍꯦꯡꯀꯥꯟꯗ ꯃꯧꯗꯨꯃ ꯑꯗꯨꯃ ꯗꯃꯥꯏ ꯑꯦꯛꯇꯤꯕꯥ ꯅꯦꯕ ꯑꯗꯨꯝ ꯅꯜ ꯂꯩꯂꯦꯕ ꯑꯩꯁꯦ ꯂꯥꯎꯕꯁꯨ ꯇꯥꯔꯣꯏ ꯍꯧꯒꯠꯄ ꯆꯦꯃꯁꯨ ꯉꯝꯃꯣꯏ ꯀꯩꯣꯝ ꯃꯤꯁꯦ ꯃꯤ ꯂꯥ ꯂꯥꯛꯇꯕ ꯀꯥꯟꯁꯨ ꯂꯩꯇꯕꯗꯨꯃ ꯇ ꯇꯥꯏꯃꯤꯡꯁꯦ
ꯎꯝ
ꯃꯥꯁꯦ ꯃꯊꯟꯇ ꯍꯧꯒꯠꯄ ꯉꯝꯕ ꯉꯝꯗ ꯇꯧꯔ ꯃꯥꯁꯦ ꯍꯧꯒꯠꯂꯦ ꯑꯗꯨꯒ ꯑꯁ ꯅꯥꯀꯟꯗꯩꯗ ꯀꯩꯅꯣꯗ ꯍꯪꯗꯦ ꯃꯣꯏꯒꯤ ꯐꯥꯝ ꯂꯩꯕꯗꯣ
ꯎꯝ
ꯑꯗꯩ ꯃꯥꯗ ꯀꯅꯥꯅ ꯈꯪꯗꯦ ꯃꯣꯏ ꯅꯨꯄꯥ ꯑꯅꯤ ꯊꯣꯛꯂꯦ ꯑꯗꯨꯃꯥꯏꯅ ꯇꯧꯔꯒ ꯆꯤꯡꯈꯠꯂꯀꯥꯟꯗ ꯒꯥꯔꯤꯗꯣ ꯈꯪꯗꯦ ꯈꯠꯇꯠꯂꯝꯗꯧ ꯃꯥꯜꯂꯦ ꯅꯨꯄꯤꯗ ꯑꯩꯁꯨꯝ ꯈꯟꯕꯗ ꯃꯣꯏꯗꯣ ꯐꯅ ꯀꯨꯏꯅ ꯈꯥꯝꯃ ꯌꯦꯡꯅꯒꯤ ꯂꯩꯇꯦꯕ꯫
ꯎꯝ
ꯑꯗꯃꯥꯏ ꯇꯧꯔ ꯀꯣꯟ ꯂꯥꯁꯇ ꯅꯨꯄꯥ ꯑꯃ ꯂꯥꯛꯑꯀꯥꯟꯗ ꯂꯧꯔ ꯑꯗꯨꯃꯥꯏꯅ ꯆꯠꯈꯤꯕ ꯃꯥ
ꯇꯜꯂꯦ ꯂꯝꯍꯥꯡꯗꯨꯗ
ꯇꯥꯟꯖꯥꯗꯣ ꯈꯣꯏꯒꯤ ꯐꯔꯛ ꯇꯥꯕ ꯆꯥꯛꯊꯣꯛꯄ ꯇꯥꯏꯃꯤꯡꯒꯤ ꯅꯨꯃꯤꯠ ꯌꯨꯡꯈꯠꯂꯛꯄ ꯁꯤꯒꯤ ꯇꯥꯏꯃꯤꯡꯗꯅꯦ ꯃꯥ ꯇꯨꯁꯜꯂꯤꯗꯨꯁꯨ ꯌꯦꯡ
ꯑꯗꯨ ꯉꯥꯜꯂꯤꯉꯩ ꯑꯣꯏ ꯐꯩꯅꯤ ꯅꯨꯡꯗꯥꯡꯗ ꯑꯣꯏꯔꯗꯤ ꯀꯅꯥ ꯊꯣꯛꯂꯛꯇꯣꯔꯤꯒꯦꯕ
ꯑꯁ ꯅꯨꯡꯗꯥꯡꯗꯒꯗꯤ ꯁꯤꯁꯦ ꯒꯥꯔꯤꯁꯦ ꯀꯟꯅ ꯊꯧꯔꯛꯒ ꯅꯨꯡꯗꯥꯡꯗ ꯖꯀꯤꯡꯖꯦ ꯑꯃꯛ ꯈꯔ ꯎꯒꯟꯗꯦꯗꯅ
ꯎꯝ
ꯁꯨꯖꯟꯕꯩꯁꯨꯝ ꯒꯥꯔꯤ ꯑꯆꯧꯕꯅꯒ ꯇꯧꯕꯒꯤ ꯎꯝ ꯅꯨꯡꯗꯥꯡ ꯑꯣꯏꯔꯦ ꯑꯁꯤ ꯖꯒꯥꯁꯦ ꯃꯩꯒ ꯌꯥꯝ ꯉꯥꯟꯅ ꯊꯥꯟꯗꯕꯒ ꯐꯔꯕ ꯁꯤ ꯂꯝꯕꯤꯁꯦ ꯑꯗꯩ ꯂꯝꯕꯤꯖꯦ ꯋꯥꯟ ꯋꯦꯒꯤ ꯂꯝꯕꯤꯒ ꯑꯣꯏꯔꯦ
ꯎꯝ
ꯍꯥꯏꯗꯤ ꯒꯥꯔꯤ ꯆꯥꯝ ꯀꯥꯔꯑꯅꯤ ꯊꯩꯅꯕꯗ ꯆꯤꯜꯂꯦꯕ ꯌꯥꯝ ꯁꯤꯂꯝꯕꯤꯁꯦ ꯌꯥꯗꯦꯕ
ꯌꯥꯗꯦ ꯀꯥꯏ ꯌꯥꯗꯣꯏꯅꯣ ꯂꯝꯕꯤ ꯈꯨꯈ꯭ꯔꯗꯨꯗ ꯑ ꯃꯃꯥꯡ ꯆꯥꯛ ꯀꯧꯕꯗ ꯆꯤꯟꯈ꯭ꯔꯤꯕ ꯃꯌꯥꯝꯗꯣ ꯌꯦꯡꯉꯨꯗꯅ
ꯑꯗꯨꯅꯦ ꯍꯥꯏꯁꯦ
ꯆꯠꯅꯕꯝꯕꯧ ꯂꯩꯇꯕꯅꯦ ꯒꯥꯔꯤꯅꯦꯅ ꯑꯆꯧꯕ ꯉꯥꯛꯇ ꯊꯧꯅꯔꯒ ꯂꯥꯛꯑꯦ
ꯀꯥꯔ ꯉꯥꯛꯇꯅꯤꯀꯣ ꯑꯗꯨꯅꯦ ꯍꯥꯏꯁꯦ ꯄꯩꯁꯥ ꯄꯥꯏꯕ ꯉꯥꯛꯇ ꯉꯥꯏꯔꯦ ꯑꯗꯨꯅ ꯍꯥꯏꯁ ꯄꯥꯏꯕ ꯉꯇꯥ ꯉꯥꯏꯔꯦ ꯑꯈꯣꯏꯗ ꯉꯥꯏꯔꯦ ꯄꯥꯏꯗ꯭ꯔꯤꯁꯦ
ꯃꯥꯅꯦ ꯑꯈꯣꯏꯗ ꯉꯥꯏꯔꯦ ꯄꯥꯏꯗ꯭ꯔꯤꯁꯦ ꯄꯥꯏꯗꯕꯝꯇ ꯂꯩꯇ꯭ꯔꯦ
ꯑꯉꯥꯡꯒꯥꯎ ꯁꯤꯂꯩ ꯃꯈꯨ ꯂꯥꯛꯏ
ꯁꯤꯂꯩꯕ ꯈꯨꯟꯕ ꯂꯥꯛꯑꯦꯕ
ꯎꯝ ꯑꯁ ꯅꯨꯡꯇꯤ ꯈꯨꯠꯂꯥꯏ ꯆꯥꯕꯩ ꯍꯥꯎꯋꯦ ꯁꯤꯅꯕꯨ
ꯅꯣꯏꯗꯤ ꯍꯥꯎꯋꯦꯅ ꯆꯥꯏꯔꯥ ꯃꯍꯥꯎ ꯀꯃꯥꯏꯅ ꯇꯧꯒꯦ ꯑꯗꯨꯗꯣ
ꯑꯗꯨꯝ ꯖꯥꯡꯒ ꯆꯞ ꯃꯥꯟꯅꯩꯌꯦ ꯃꯥꯅ ꯄꯤꯛꯄꯩ ꯋꯥꯟ
ꯎꯝ ꯅꯥ ꯐꯛꯇꯕ꯭ꯔꯥꯕ
ꯐꯛꯇꯦ ꯆꯞ ꯃꯥꯟꯅꯩ ꯑꯗꯨꯝ ꯌꯥꯥꯝꯒꯥ ꯆꯞ ꯃꯥꯟꯅꯩ
ꯎꯝ ꯀꯥꯎꯈ꯭ꯔꯕ ꯑꯗꯨꯒꯤ ꯃꯍꯥꯎꯗꯣ ꯑꯩꯈꯣꯏ ꯊꯣꯡꯀꯥꯟꯗ ꯑꯃꯗꯤ ꯍꯧꯗꯤ ꯍꯧꯔꯝꯕꯅꯦꯕ
ꯎꯝ
ꯑꯗꯨ ꯀꯥꯎꯈ꯭ꯔꯦ ꯆꯥꯗꯕ ꯀꯨꯏꯃꯟꯕꯒꯤ
ꯑꯩꯁꯨ ꯅꯍꯥꯟ ꯅꯣꯡꯃ ꯅꯪꯒꯔ ꯀꯅꯥꯒ ꯋꯥꯔꯤ ꯁꯥꯟꯅꯕꯗꯨꯗ ꯋꯥꯔꯤ ꯁꯥꯟꯅ ꯐꯝ ꯐꯝꯅ ꯁꯨꯝ ꯈꯣꯠꯂ ꯈꯣꯠꯂꯣ ꯆꯥ ꯐꯅ ꯆꯥ ꯁꯨꯃꯥꯡꯗ
ꯈꯨꯜꯂꯒ ꯆꯥꯏꯕ
ꯑ ꯈꯨꯠꯂꯛ ꯈꯨꯠꯂ ꯁꯨꯝ ꯊꯛꯗ ꯊꯛꯆꯠ ꯁꯨꯝ ꯆꯥꯕ ꯀꯥꯏꯗꯕ ꯈꯜꯂ ꯈꯜꯂꯒ ꯍꯥꯎꯋꯦꯕ ꯂꯩꯒ ꯄꯨꯡꯃꯨ ꯃꯨ ꯂꯩꯔꯝꯃꯦ ꯗꯨꯒ ꯋꯥꯔꯤ ꯂꯣꯏꯔꯛꯄꯗ ꯋꯔꯤ ꯂꯥꯏꯔꯛꯄꯗ ꯄꯨꯡꯃꯨꯛ ꯍꯣꯜꯂꯝꯃꯦ ꯍꯥꯏꯁꯤꯅꯤ
ꯃꯨ ꯇꯥꯕ ꯆꯥꯔꯗꯤ ꯑꯃꯨꯕ ꯄꯣꯠ ꯆꯥꯔꯗꯤ ꯃꯨꯕ ꯍꯥꯏꯕꯁꯤ ꯃꯁꯥꯅ ꯇꯥꯕꯅꯤ
ꯑꯩꯅ ꯖꯥꯝ ꯆꯥꯅꯤꯉꯦꯂꯩꯁꯦ ꯑꯈꯣꯏ ꯁ꯭ꯋꯥꯏꯗ ꯖꯥꯝ ꯑꯝꯇ ꯄꯥꯟꯗꯦ ꯅꯍꯥꯟ ꯃꯅꯤꯡ ꯄꯥꯛꯇꯤꯗꯨ ꯅꯠꯇꯗ
ꯍꯦꯎꯖꯤꯔꯣ
ꯍꯦꯎꯖꯤꯔꯥ ꯑꯁꯦꯡꯕꯩ ꯑꯗꯨꯗꯣ ꯐꯤ ꯑꯝ ꯄꯨꯔꯒ
ꯂꯥꯛꯑꯣ ꯃꯣꯏ ꯅꯣꯡꯗ꯭ꯔꯥꯏ ꯂꯩꯔꯝꯅꯤꯍꯦ ꯄꯥꯠꯇ ꯂꯩꯕꯅꯤꯅ
ꯍꯣꯏ ꯂꯩꯔꯝꯅꯤ ꯑꯗꯨꯅꯦ ꯍꯥꯏꯗꯤ ꯀꯗꯔꯛ ꯀꯇ꯭ꯔꯛ ꯇꯧꯔꯒ ꯅꯤꯛꯑꯒ ꯑꯗꯨ ꯆꯥꯅꯤꯡ ꯍꯥꯏꯗꯤ ꯑꯈꯣꯏꯅ ꯆꯩꯅ ꯊꯤꯟꯕꯗꯣ ꯃꯈꯥ ꯇꯥꯕꯗ ꯀꯥꯏꯍꯦꯕ ꯍꯦꯇ ꯍꯥꯟꯒꯤꯗꯣ ꯑ ꯀꯦꯡꯉꯦꯕ ꯍꯥꯎꯇꯦꯕ ꯆꯥꯕ ꯅꯨꯡꯉꯥꯏꯇꯦꯕ ꯐꯖ ꯃꯨꯟꯕꯗ ꯍꯥꯎꯋꯦ
ꯅꯨꯡꯗꯥꯏꯗ ꯍꯦꯛꯇꯗꯤ ꯌꯥꯔꯣꯏ
ꯑ ꯂꯣꯏꯕꯨ ꯂꯣꯏꯔꯝꯃꯗꯔꯥ ꯈꯪꯗꯦ
ꯂꯝꯕꯤ ꯆꯠꯄ ꯆꯠꯁꯨ ꯁꯤꯗꯁꯨ ꯄꯥꯟꯗꯥꯏꯅꯦ ꯁ꯭ꯀꯨꯜ ꯆꯠꯄꯩ ꯂꯝꯕꯤꯗ
ꯑꯧ ꯑꯧꯍꯣꯏ ꯑꯗꯨꯅ ꯑꯃꯨ ꯃꯤꯒꯤ ꯑꯣꯏꯗꯅ ꯀꯃꯥꯏꯅ ꯈꯥꯝꯃ ꯑꯗꯥꯃꯨꯛ ꯍꯦꯛꯀꯦ ꯍꯥꯏꯔꯅꯦ
ꯎꯝ ꯍꯦꯛꯄꯕꯨꯗꯤ ꯌꯥꯏ ꯀꯩꯅꯣ
ꯇꯥꯜꯂꯤꯗ
ꯇ ꯍꯦꯛꯆꯒꯦ ꯅꯣꯏꯒꯤꯁꯤꯕꯣ ꯍꯥꯏꯅ
ꯅꯣꯡꯗꯥ꯭ꯔ ꯂꯩꯇ꯭ꯔꯒꯅ ꯐꯤ ꯑꯃ ꯈꯜꯂꯒ ꯆꯩꯅ ꯐꯠꯇꯕꯇꯠ ꯀꯟꯊꯔ ꯍꯦꯛꯄ
ꯎꯝ ꯑꯗꯨꯁꯨ ꯑꯗꯨꯃꯥꯏꯅ ꯌꯥꯝ ꯍꯦꯡꯅꯕꯅꯦ ꯑꯩꯈꯣꯏ ꯁꯤꯒꯤ ꯑꯩꯈꯣꯏꯒꯤ ꯊꯣꯡꯒꯥꯟ ꯑꯩꯈꯣꯏ ꯂꯩꯀꯥꯏꯁꯤ ꯂꯣꯏꯔꯝꯗꯥꯏꯗ ꯑꯃꯨꯛ ꯍꯧꯕꯗꯣ ꯈꯪꯍꯧ ꯁꯤ ꯍꯧꯗ꯭ꯔꯦ ꯑꯗꯨ ꯄꯥꯝꯕꯤꯗꯣ ꯇꯔꯦ ꯌꯥꯟꯊꯠꯂꯝꯃꯅꯤ
ꯑꯗꯨ ꯃꯇꯣꯟ ꯀꯥꯛꯊꯠꯄꯤꯔꯦ ꯑꯝꯇ ꯍꯥꯎꯗ ꯄꯥꯟꯗ꯭ꯔꯦ ꯑ
ꯃꯇꯣꯟ ꯀꯛꯊꯛꯈꯤꯕꯗꯒꯤ
ꯃꯁꯥ ꯀꯛꯊꯠ ꯃꯁꯥ ꯊꯥꯗꯣꯛꯄꯁꯥ ꯀꯛꯊꯠꯄꯗꯤ ꯈꯪꯗꯦ ꯀꯅꯥ ꯀꯛꯃꯤꯅꯤ ꯑꯗꯨꯝꯅ ꯀꯛꯊꯠ ꯂꯩꯔꯝ
ꯃꯁꯥ ꯈꯛꯑꯗꯤ ꯃꯣꯏꯁꯨ ꯃꯄꯥꯟ ꯁꯥꯕ ꯉꯝꯗꯕꯩꯔꯣ
ꯎꯝ ꯈꯪꯗꯦ ꯑꯣꯏꯔꯝꯗꯧ ꯃꯥꯜꯂꯦ ꯃꯣꯏꯁꯦ
ꯃꯊꯪ ꯆꯍꯤꯗꯗꯤ ꯐꯖꯅ ꯄꯥꯟꯗ ꯑꯣꯏꯔ
ꯑꯥ ꯑꯗꯨꯗꯩꯗꯤ ꯐꯥ ꯇꯣꯡꯉꯥꯏ
ꯎꯝ
ꯃꯇꯝ ꯃꯇꯝꯒꯤ ꯍꯩ ꯆꯥꯕꯁꯦ ꯐꯩ ꯂꯥꯁꯟꯒꯗꯕꯅꯤ
ꯐꯩ ꯐꯩ ꯅꯃꯥꯟꯅꯕꯤ ꯑꯃ ꯍꯩ ꯆꯥꯗꯕ ꯌꯥꯗꯕꯤꯗꯣ
ꯑꯗꯨꯗꯤ ꯀꯗꯥꯏꯆꯠꯈꯕ ꯆꯥꯠꯂꯣ
ꯈꯪꯗꯦ
ꯈꯜꯂꯦ ꯉꯔꯥꯡ ꯃꯣꯏ ꯃꯥꯌꯨꯝ ꯆꯠꯂꯤꯅꯦꯅ ꯇꯧꯔ ꯂꯩꯔꯝꯃꯦ ꯑꯩ ꯃꯪꯗꯥ
ꯃꯪꯗꯥ
ꯍꯣꯏ ꯀꯗꯥꯥꯏꯗꯩ ꯈꯜꯂꯛꯏꯅꯣ ꯈꯪꯗꯦ
ꯎꯝ
ꯁꯨꯝ ꯉꯍꯥꯟ ꯉꯔꯥꯡ ꯉꯍꯥꯟꯒꯤ ꯈꯦꯠꯆꯤ ꯆꯥꯕꯩ ꯋꯥꯔꯤ ꯄꯜꯂꯝꯕꯩꯔꯥ ꯀꯩꯅꯣ
ꯑꯣꯏꯔꯝꯅꯤ ꯑꯩꯈꯣꯏ ꯗꯨꯨꯝ ꯄꯜꯂꯥꯔꯣꯏ
ꯅꯪꯒ ꯑꯩꯒ ꯇꯧꯔꯒ ꯃꯣꯏ ꯃꯥꯌꯨꯝ ꯆꯠ